ꯑꯗꯦꯍꯣ ꯄꯥꯋꯔ ꯁꯨꯡ ꯅ ꯂꯧ ꯑ ꯂꯦ
ꯎꯝ ꯑꯩ ꯁꯨꯏ ꯌꯥꯝꯃꯦ ꯄꯣꯁ ꯆꯥꯎꯅ ꯆꯥꯎꯅ ꯂꯩꯌꯦ
ꯍ
ꯅꯣꯀꯅꯨ ꯅꯣꯛꯀꯅꯨ
ꯑꯉꯣꯟꯗ ꯅꯠꯇꯦꯗ
ꯎꯝ ꯅꯨꯡꯇꯤꯒꯤ ꯑꯗꯨꯝ ꯀꯣꯜ ꯇꯧꯔꯛꯄ ꯌꯥꯏꯌꯦꯀꯣ ꯁꯤ ꯅꯝꯕꯔꯗ
ꯑꯥ ꯑꯣ ꯇꯥꯔꯁꯤ
ꯑꯩꯗꯤ ꯑꯩꯈꯣꯏ ꯑꯅꯤꯒꯤꯗꯤ ꯃꯤ ꯌꯥꯝꯗꯦꯅ
ꯎꯝ
ꯑꯗꯨꯝ ꯀꯣꯜ ꯇꯧꯔꯛꯄ ꯌꯥꯌꯦ ꯑꯩꯁꯨ ꯑꯗꯨꯝ ꯇꯧꯔꯛꯀꯦ
ꯎꯝ
ꯇꯝꯕ ꯎꯝ ꯃꯤ ꯑꯇꯣꯞꯄꯗꯁꯨ ꯀꯣꯜ ꯇꯥꯎꯕ ꯌꯥꯏꯌꯦ ꯅꯨꯄꯥ ꯑꯅꯥꯎ ꯑꯅꯥꯎ ꯉꯥꯎꯕꯒꯤ ꯅꯝꯕꯔ ꯂꯧꯎꯔꯒ ꯀꯣꯜ ꯇꯥꯎꯕ ꯌꯥꯏꯌꯦ ꯄꯥꯎ ꯐꯥꯡꯅꯤ
ꯑ ꯋꯥ ꯉꯥꯡꯉꯉꯥꯏꯗꯨ
ꯃꯤ ꯑꯇꯥꯏꯗꯤ ꯅꯨꯄꯥ ꯑꯅꯥꯎ ꯅꯥꯎꯕꯗꯣ ꯀꯣꯜ ꯇꯥꯎꯋꯥꯒ ꯂꯩꯏ
ꯑꯩꯈꯣꯏꯒꯤ ꯃꯁꯦꯟ ꯑꯣꯏꯕꯤ ꯒꯤ ꯉꯥꯡꯕꯅꯤꯀꯣ ꯑꯇꯥꯏꯗꯤ ꯑꯩꯗꯤ ꯋꯥ ꯑꯝꯇ ꯊꯣꯛꯑꯣꯏ
ꯊꯣꯛꯀꯅꯤꯗ ꯅꯪꯗꯤ ꯎꯝ ꯀꯔꯤ ꯇꯥꯎꯕ꯭ꯔꯥ ꯅꯪꯗꯤ ꯎꯝ ꯃꯤ ꯑ ꯀ ꯀꯟ ꯀꯅꯥꯔꯥ ꯁꯨꯃꯥꯏꯅ
ꯏꯟꯇꯔꯦꯁ ꯂꯩꯔꯅꯤ ꯅꯨꯡꯉꯥꯏꯔꯅꯤ ꯍꯩꯌꯦꯅꯤꯗ ꯇꯥꯜꯂꯦ ꯑꯩꯁꯨ
ꯇꯜꯂꯦ ꯑꯗꯨꯒꯤꯅꯦ ꯑꯩ ꯑꯩꯈꯣꯏꯒꯤ ꯃꯁꯦꯟ ꯗꯤ ꯑꯗꯨꯝ ꯄꯪꯉꯥꯡ ꯉꯥꯡꯕ ꯌꯥꯏꯌꯦꯅ
ꯎꯝ
ꯍꯥꯏꯗ꯭ꯔꯁꯨ ꯑꯗꯨꯝ
ꯑꯧ
ꯃꯤꯉꯣꯟꯗꯗꯤ ꯅꯣꯛꯅꯤꯡꯒꯅꯤꯕ
ꯃꯣꯏꯁꯨ ꯍꯥꯏ ꯇꯕꯅꯤꯗ ꯑꯩꯈꯣꯏ ꯑꯈꯣꯏꯇꯣ ꯑꯈꯣꯏꯒ ꯆꯞ ꯃꯥꯅꯝꯅꯤ ꯀꯩ ꯏꯟꯁꯥꯡ ꯆꯥꯔꯦ ꯀꯔꯤ ꯏꯟꯁꯥꯡ ꯆꯥꯔꯦ
ꯑꯩ ꯉꯁꯤꯁꯦ ꯉꯔꯥꯡꯒꯤ ꯍꯪꯒꯥꯝꯗꯣ ꯈꯔ ꯂꯩꯕ ꯑꯗꯨ ꯆꯥꯏ
ꯎꯝ ꯍꯪꯒꯥꯝꯗꯤ ꯊꯜꯂꯦ ꯑꯩꯗꯤ ꯇꯃꯦꯡꯂꯣꯡ ꯇꯃꯦꯡꯂꯣꯡꯒꯤ ꯎꯝ ꯇꯃꯦꯡꯂꯣꯡꯒꯤ ꯍꯪꯒꯥꯝ ꯅꯠꯇ꯭ꯔꯗꯤꯀꯣ ꯇꯃꯦꯡꯂꯣꯡ ꯅꯠ ꯇꯦ ꯑꯈꯣꯏ ꯈꯨꯟꯒꯤ ꯑꯩꯈꯣꯏ ꯈꯨꯟꯒꯤꯗꯤ ꯌꯥꯝ ꯍꯥꯎꯕꯅꯦ
ꯑ ꯑꯗꯣꯟ ꯉꯁꯤ ꯉꯁꯤ ꯏꯅꯥꯎꯅꯨꯄꯥꯁꯦ ꯍꯪꯒꯥꯝ ꯍꯪꯒꯥꯝꯒꯤ ꯏꯟꯁꯥꯡꯗꯨ ꯐꯥꯎ ꯌꯦꯡꯁꯨ ꯌꯦꯡꯕꯤꯗꯦ ꯍꯪꯒꯥꯝꯗꯤ ꯇꯔꯂ ꯍꯥꯏꯌꯦ
ꯗꯤ ꯍꯪꯒꯥꯝ ꯂꯩꯔꯛꯀꯅꯤꯉ ꯍꯥꯏꯌꯦ
ꯍꯥꯎꯗ ꯍꯣꯏ ꯐꯥꯎꯒꯗꯤ ꯀꯣ
ꯎꯝ ꯅꯠꯇꯦ ꯉꯔꯥꯡꯗꯣ ꯄꯤꯊꯣꯛꯏꯗꯣ ꯃꯥꯗ ꯑꯗꯣ ꯆꯦꯡꯒꯤꯅꯦ ꯍꯥꯏꯌꯦꯦ
ꯆꯦꯡꯒꯤ ꯑꯣꯏꯔꯁꯨ ꯑꯔꯥꯝꯒꯤ ꯅꯠꯇ ꯎꯝ ꯅꯠꯇ꯭ꯔꯗꯤꯀꯣ ꯍꯥꯎ ꯇꯕꯨꯅꯤ ꯋꯥ ꯑꯝ
ꯈꯥꯡꯒ ꯏꯗꯔ
ꯍꯥꯎꯋꯦ ꯔꯥꯝꯒꯤꯗꯤ ꯌꯥꯝ ꯊꯥꯕꯅꯦ
ꯎ
ꯌꯥꯝ ꯊꯥꯏꯕ ꯑꯔꯝ ꯏꯗꯤ
ꯅꯍꯥꯟ ꯑꯩꯈꯣꯏ ꯍꯣꯁꯇꯦꯜ ꯂꯩꯕ ꯀꯥꯟꯗꯀꯣ ꯍꯪꯒꯥꯝ ꯆꯥ ꯃꯆꯥꯗꯣ
ꯎꯝ
ꯑ ꯐꯥꯏꯗꯣꯛꯑꯒ ꯃꯣꯃꯣꯒꯤ ꯁꯨꯞꯇꯣ ꯑꯗꯨ ꯊꯝꯂꯒ ꯑꯗꯨꯒ ꯍꯪꯒꯥꯝꯗꯣ ꯍꯥꯞꯂꯦ ꯑꯗꯨꯒ ꯀꯔꯤꯔ ꯍꯥꯏꯕ꯭ꯔꯥ ꯑꯩꯈꯣꯏ ꯑꯩꯈꯣꯏꯅꯤꯗꯣ
ꯎꯝ
ꯑꯗꯨ ꯍꯥꯞꯄꯒ ꯆꯥꯏꯑ ꯌꯥꯝ ꯍꯥꯎꯋꯦ ꯁ
ꯑꯥ
ꯌꯥꯝ ꯍꯥꯎꯕꯅꯦ ꯍꯣꯁꯇꯦꯜꯗ ꯑꯣꯏꯕꯒꯤ ꯏꯔꯥꯛ ꯈꯪꯗꯗ ꯀ ꯍꯋꯦ
ꯗꯤ ꯎꯝ ꯆꯥꯛ ꯍꯥꯎꯕ ꯊꯣꯡꯉꯒ ꯁꯥꯏꯗꯤ ꯇꯥꯎꯔꯗꯤꯀꯣ
ꯍꯪꯒꯥꯝꯪ ꯑ ꯑꯦ ꯑꯣꯛꯁꯥꯗ ꯑꯣꯛꯁꯥꯗꯁꯨ ꯑꯗꯨꯝ ꯍꯥꯎꯕꯅꯦ
ꯑꯥꯎ
ꯑꯣꯁꯥ
ꯗ꯭ꯔꯥꯏꯗꯨꯅ ꯍꯦꯟꯅ ꯐꯥꯏ ꯑꯂꯨꯒ ꯊꯝꯔꯒ ꯆꯥꯕꯗꯣ ꯇ꯭ꯔꯥꯏꯅ
ꯑꯀꯥꯡꯕꯗꯣ
ꯎꯝ
ꯑꯗꯨꯗ ꯂꯣꯀꯦꯜ ꯑꯂꯨ ꯍꯥꯞꯄꯒ ꯑꯣꯛꯇ꯭ꯔꯣ ꯐꯩꯄꯥꯛꯥꯛ ꯃꯣꯏ
ꯒꯕꯣ ꯊ ꯋꯥꯎꯅꯤ ꯍꯣꯏ ꯍꯝ
ꯑꯗꯨꯒ ꯒꯅ ꯇꯦꯛ ꯒꯅ ꯇꯦꯛ ꯀꯨꯏꯔꯦ ꯆꯥꯗꯕ ꯎꯝ
ꯅꯇꯦꯛ ꯍꯧꯒ ꯅꯤꯡꯇꯦꯛ ꯆꯍꯥꯎꯔꯦ
ꯍꯅꯪꯇꯛ ꯆꯥꯗꯕ ꯀꯨꯏꯔꯦ ꯑꯩꯈꯣꯏ ꯌꯨꯝꯗꯗꯤ ꯑꯗꯨꯒꯨꯝꯕꯗꯣ ꯁꯦꯝꯅꯦꯦꯕ
ꯎꯝ ꯀꯣꯟ ꯐꯦꯟ ꯑꯣꯐ ꯇꯧꯕꯤꯌꯣ ꯕꯦꯛꯒ꯭ꯔꯥꯎꯟ ꯃꯈꯣꯟ ꯑꯥ
ꯍꯥꯥ
ꯀꯩ ꯍꯥꯏꯕ꯭ꯔꯥ
ꯍꯪꯒꯗ ꯍꯡ ꯇ ꯑꯦꯒꯗꯣ ꯏꯃꯥꯗꯣ ꯌꯨꯝꯗꯗꯤ ꯁꯨꯡꯁꯦꯝ ꯁꯦꯝꯗꯕꯅꯦꯕ ꯑꯗꯨꯒꯤ ꯆꯥꯕ ꯐꯪꯗꯦꯕ ꯃꯤꯉꯣꯟꯗꯒꯤ ꯆꯥꯕ ꯅꯠꯇ꯭ꯔꯗꯤ
ꯑ ꯀꯣꯟꯒꯤ ꯃꯈꯣꯟ ꯇꯥꯕ꯭ꯔꯥ
ꯇꯌꯦ
ꯀꯂꯤ ꯍꯥꯏ ꯏ ꯅꯒꯤ ꯀꯣꯟꯁꯦ ꯅꯪꯒꯤꯁꯨ ꯈꯔ ꯇꯥꯏ ꯌꯥꯝ ꯂꯥꯡꯕ꯭ꯔꯥ ꯑꯩꯈꯣꯏ ꯍꯥꯏꯦ
ꯍꯣꯏ ꯕꯦꯛꯒ꯭ꯔꯥꯎꯟꯗꯤ ꯇꯥꯏ ꯑꯗꯨꯝ ꯇꯥꯏ
ꯅꯦ ꯍꯧꯖꯤꯛ ꯍꯥꯏꯕꯅꯦ ꯍꯧꯖꯤꯛ
ꯍꯧꯖꯤꯛ ꯌꯥꯝ ꯂꯥꯡꯕꯗꯤ ꯅꯥ ꯗꯦ ꯑꯗꯨꯗꯣ ꯈꯣꯟꯒꯤ ꯃꯈꯣꯟ ꯈꯥꯛꯛꯇꯅꯦꯗ
ꯎꯝ ꯅꯪꯁꯨ ꯈꯔ ꯇꯥꯛꯑꯦ
ꯎꯝ ꯅꯥꯟ ꯄ ꯂꯦꯞꯇꯄꯥꯏꯗꯦꯅꯦ
ꯎꯝ
ꯎꯝ
ꯝ ꯎꯝ
ꯄꯥꯗꯤꯀꯣ
ꯎꯝ ꯍꯌꯦꯡꯁꯦ ꯑꯥ ꯑꯩ ꯍꯒꯤꯦ ꯄꯖꯦꯡ ꯕ꯭ꯔꯗꯔ ꯄꯖꯦꯡꯒꯤꯦ ꯑ ꯑꯦꯁ ꯇꯥꯎꯕꯗꯣ ꯋꯥꯗꯦꯟ ꯑꯃ ꯅꯨꯄꯥ ꯑꯃ ꯂꯥꯏꯕꯗꯣ ꯃꯥꯅ ꯀꯣꯏꯔꯛꯑꯣ ꯑꯩꯈꯣꯏ ꯁ꯭ꯀꯨꯜꯗ ꯍꯌꯦꯡ ꯍꯥꯏꯌꯦ ꯏꯚꯅꯤꯡꯗ ꯃꯣꯏ ꯏ ꯗꯦꯟꯁꯤꯁꯦ ꯏꯁꯨ ꯑ ꯁꯨꯇꯤ ꯆꯠꯈ꯭ꯔꯕꯅꯤꯅꯀꯣ
ꯑꯣ
ꯃꯤ ꯑꯍꯨꯝ ꯃꯔꯤ ꯈꯛꯇ ꯂꯥꯛꯑꯦ ꯕꯣꯣꯡꯒꯁꯥꯏ ꯃꯥꯏꯁꯨꯣ ꯌꯨ ꯕꯤ ꯑꯦꯁꯇ ꯆꯠꯂꯒ ꯆꯥꯛꯁꯨ ꯆꯥꯕꯅꯦꯕ ꯆꯔꯆꯇ
ꯑꯣ
ꯀꯣꯏꯕ ꯂꯥꯛꯑꯣꯅꯤ ꯁꯅꯥ ꯅꯤꯡꯉꯥꯏꯕ ꯐꯥꯝ ꯌꯥꯝ ꯂꯥꯏꯕ ꯅꯦ ꯁ꯭ꯋꯤꯡꯁꯨ ꯂꯥꯛꯌꯦ ꯑꯗꯨꯗꯣ ꯆꯤꯡ ꯂꯑꯌꯦ ꯚꯣꯂꯤꯕꯣꯜꯁꯨ ꯁꯥꯟꯅꯕ ꯌꯥꯏꯌꯦ ꯅꯪꯁꯨ ꯂꯥꯛꯑꯣ
ꯑꯁ
ꯌꯣꯝꯗ ꯂꯥꯏꯕꯁꯦ ꯌꯥꯝ ꯕꯣꯔꯤꯡ ꯑꯣꯏꯔꯦꯕ
ꯅꯨꯡꯊꯤꯜꯔ
ꯅꯨꯡꯊꯤꯟ ꯏꯚꯤꯅꯤꯡ ꯅꯨꯡꯊꯤ ꯍꯥꯏꯀꯣ ꯏꯚꯅꯤꯡꯗꯣ
ꯎꯝ
ꯗꯤ ꯀꯟꯇ ꯀ ꯑꯐꯇꯔ ꯌꯨꯝꯗ ꯅꯦꯃꯔꯤꯟ ꯂꯥꯏꯔꯦꯗꯤꯀꯣ
ꯎꯝ
ꯕꯔꯤꯡ ꯀꯔ ꯇꯨꯝꯕꯁꯨ ꯅꯨꯡꯉꯥꯏꯇꯦ ꯔꯨꯝꯗ ꯂꯩ ꯂꯩꯔꯒ ꯔꯨꯝ ꯅ ꯂ ꯍꯥꯏꯕꯒ ꯅꯠꯇꯦ ꯎꯝ ꯑꯐꯇꯔꯅꯨꯟꯗ ꯇꯨꯝꯗꯨ ꯅꯠꯇꯦ ꯍꯣꯡꯗꯦ ꯔꯨꯝꯗ ꯂꯥꯏꯔꯒꯀꯣ ꯂꯥꯏꯔꯒꯀꯣ ꯆꯥꯛ ꯊꯣꯡꯉꯒ ꯑꯃꯨꯛ ꯇꯣꯡꯍꯕꯗꯣ ꯅꯨꯡꯉꯥꯏꯗꯦꯕ
ꯑꯗꯨꯗꯟꯅꯦ
ꯈꯔ ꯋꯥꯔꯒ ꯇꯣꯡꯕꯗꯨ ꯅꯨꯡꯉꯥꯏꯌꯦ ꯀꯣꯏꯕ ꯆꯠꯂꯒ ꯎꯝ
ꯑꯗꯨꯝ ꯅꯨꯡꯇꯤꯒꯤ ꯍꯥꯏꯗꯤ ꯏꯚꯤꯅꯤꯡꯗꯀꯣ ꯅꯨꯡꯊꯦꯜꯗ ꯑꯗꯨꯝ ꯆꯦꯡ ꯀꯥꯅꯤꯡꯕꯅꯦ ꯀꯥꯅꯤꯡꯕꯗꯤ ꯑꯩ
ꯎꯝ
ꯃꯔꯨꯞ ꯂꯩꯔꯗꯤ ꯒꯦꯡꯒꯨꯝꯕ ꯂꯩꯔꯗꯤ
ꯎꯝ
ꯅꯨꯡꯉꯥꯏꯒꯅꯤ ꯑꯗꯣ ꯏꯊꯥꯟꯗꯗꯤ ꯇꯥꯟꯕ
ꯎꯝ ꯆꯠꯄ ꯇꯥꯔꯅ ꯑꯗꯨꯗꯤ ꯅꯪ ꯆꯠꯅꯤꯡꯅꯗꯦ
ꯆꯠꯁꯦꯔꯥ ꯑꯗꯣ ꯍꯌꯦꯡꯒꯤ ꯑꯗꯨꯝ ꯆꯠꯂꯨꯗ ꯑꯗꯨ
ꯀꯥꯟꯗ ꯌꯦꯡꯁꯦ ꯌꯦꯡꯁꯦ ꯄꯨꯡ ꯀꯌꯥꯗ ꯆꯠꯅꯤꯡꯕ꯭ꯔꯥ ꯅꯪꯪꯗꯤ
ꯍꯪꯗ
ꯎꯁꯦꯖꯤ ꯀꯥꯟꯗꯤ ꯔꯣ ꯇꯔꯨ ꯐꯥꯎꯑꯣ
ꯍꯣꯏ ꯃꯉꯥ ꯉꯥꯜꯂꯦ ꯃꯉꯥꯒꯨꯝꯕꯗ ꯊꯣꯛꯑꯗꯤꯌꯦ
ꯂꯩ ꯍꯥꯏꯕꯅꯦ
ꯉꯥꯟꯂꯦ ꯍꯥꯏꯕ
ꯑꯠꯇꯕꯨ ꯅꯠꯇꯦꯕ ꯣꯟ ꯗꯦ ꯂꯦ
ꯂꯦ ꯂꯦ ꯑꯗꯣ ꯃꯉꯥ ꯀꯔꯤꯒꯨꯝꯕꯗ ꯊꯣꯛꯑꯗꯤ ꯌꯥꯒꯅꯤꯗ
ꯃꯉꯥ
ꯍ
ꯎꯝ
ꯃꯉꯥ
ꯎꯝ
ꯑ ꯑꯩꯒꯤ ꯄ ꯀꯨꯝꯕꯟ
ꯇꯧ ꯑꯇꯩ ꯇꯧꯗꯕꯤꯗ ꯖꯣꯠ ꯐꯣꯠꯇꯗ ꯑꯝ ꯆꯠꯊꯣꯏ ꯍꯥꯟꯅꯗꯤ ꯌꯥꯏꯅ ꯃꯇꯝ ꯆꯥꯡꯉꯣꯏ
ꯍꯣꯏ
ꯃꯐꯝꯥꯝꯗꯣ ꯌꯥꯎꯔꯒ ꯗꯥꯏꯔꯦꯛ ꯍꯥꯟꯅꯗꯤ
ꯃꯊꯇꯁꯨ ꯑꯗꯨꯝ ꯖꯤꯝꯒꯨꯝꯕ ꯁꯥꯟꯅꯕ ꯌꯥꯏꯅ
ꯑ ꯆꯅꯔꯗꯤ ꯌꯥꯝ ꯀꯅ ꯉꯝꯃ ꯁꯥꯕ ꯈꯛꯇ ꯆꯥꯎꯔꯗꯤ ꯕꯖꯥꯔꯅꯤ
ꯎ ꯗꯤ ꯑꯗꯨ ꯑꯗꯨ ꯅꯨ ꯉꯌꯦꯦ ꯨꯝꯕꯤꯅ ꯏꯕꯥꯅꯤꯁꯨ ꯅꯍꯥꯟ ꯑꯗꯨꯝ ꯅꯨꯡꯇꯤꯒꯤ ꯆꯥꯠꯄꯅꯦꯕ ꯍꯜꯂ ꯍꯂꯛ ꯍꯂꯛꯄ ꯀꯥꯟꯗ ꯑꯗꯨꯝ ꯑꯗꯨꯗ ꯌꯥꯎꯕꯅꯦ ꯅꯨꯄꯤꯅꯗꯤ ꯃꯥꯗꯣ ꯀꯕꯒꯤꯀꯣ ꯂꯣꯏ ꯎꯝ
ꯗꯈꯣꯏ ꯌꯥꯝ ꯀꯦ ꯌꯥꯌꯦꯦ ꯅꯍ ꯏꯀꯥꯏꯕ ꯍꯥꯎꯔꯅꯤ ꯅꯨꯄꯥꯁꯤꯡ ꯎꯔꯗꯤ
ꯑꯩ ꯑꯃꯨꯛ ꯀꯣꯜ ꯇꯧꯔꯛꯑꯒꯦꯀꯣ
ꯍꯣꯏ ꯍꯣꯏ